ꯍꯜꯂꯣ ꯑ ꯇꯥꯔꯦ ꯇꯥꯔꯦ ꯌꯥꯝ ꯊꯃꯣꯏ ꯀꯥꯏꯕ ꯁꯤꯟꯅꯤ
ꯅꯠ ꯔꯤꯡꯗꫭ ꯆꯠꯂ ꯀꯥꯟꯗ ꯃꯊꯛꯇꯕꯨꯗꯤ ꯆꯪꯕ ꯁꯨꯡꯌꯥ ꯌꯥꯗꯕ ꯐꯣꯟ ꯕꯦꯔꯥ ꯀꯥꯕꯒꯤ ꯑꯣꯏꯔꯝꯗꯧ ꯃꯥꯟ
ꯑ ꯑꫭꯏꯔꯝꯃꯅꯤ
ꯏꯀꯥꯏ ꯐꯣꯟꯖꯦ ꯈꯔ ꯇꯞꯄꯦꯕ ꯃꯥꯅ ꯑꯗꯨꯝ ꯍꯧꯅ ꯍꯧꯅ ꯌꯦꯡꯕꯒꯤꯅꯦ ꯕꯦꯇ꯭ꯔꯤꯖꯨ ꯌꯥꯝ ꯆꯪꯗ꯭ꯔꯕꯅꯦꯕ
ꯎꯝ
ꯑꯩꯅ ꯑꯦꯀꯥꯎꯟ ꯑꯅꯤ ꯄꯥꯏꯕꯗꯣ ꯐꯣꯟ ꯑꯃꯠꯇꯗ ꯄꯥꯏꯕ ꯌꯥꯗꯕ ꯀꯣ ꯈꯣꯏ ꯀꯥꯏ ꯐꯣꯟꯁꯤꯁꯨ ꯑꯩꯅ ꯇꯧꯕꯤꯕꯅꯤꯗ
ꯆꯥꯛꯇꯤ
ꯆꯥꯛ ꯆꯥꯗ꯭ꯔꯤ ꯅꯪꯗꯤ ꯆꯥꯛ ꯀꯌꯥꯝ ꯋꯥꯠꯂꯤꯕ ꯊꯣꯡ
ꯑꯩ ꯊꯣꯡꯕꯗꯤ ꯂꯣꯏꯔꯦ ꯑꯗꯣ ꯀꯩꯅꯣ ꯇꯧꯒꯗꯧꯕ ꯑ ꯆꯥꯛꯁꯨ ꯊꯣꯡꯗ꯭ꯔꯦꯗ ꯆꯥꯛ ꯑꯉꯥꯡꯒꯤꯕꯨꯗꯤ ꯑꯁꯥꯕ ꯊꯣꯡꯈ꯭ꯔꯦ ꯑꯩꯗꯤ ꯅꯔꯥꯡ ꯆꯥꯛ ꯆꯥꯖꯤꯛ ꯃꯌꯥꯝ ꯂꯦꯝꯃꯦ ꯑꯁꯤ ꯉꯧꯊꫭꯛꯑ ꯆꯥꯔꯦ ꯄꯥꯃꯨꯔ‌ꯦ
ꯁꯤꯒꯤ ꯁꯤꯒꯤ ꯇꯥꯛꯁꯁꯦꯀꯣ
ꯑꯥ
ꯑ ꯇ꯭ꯔꯥꯏꯞꯁꯨ ꯃꯌꯥꯝ ꯇꯧꯋꯦꯕ ꯇ꯭ꯔꯥꯏꯞ ꯃꯌꯥꯝ ꯇꯧꯕꯗꯣ ꯇ꯭ꯔꯥꯟꯁꯀ꯭ꯔꯥꯏꯞ ꯇꯧꯕ ꯃꯇꯝꯗꯅꯦ ꯈꯪꯕ꯭ꯔꯥ
ꯑ
ꯇꯥꯕꯗ ꯃꯣꯏꯅ ꯃꯌꯥꯒ ꯍꯤꯒꯠꯂꯀꯥꯟꯗ ꯉꯥꯡꯉꯛꯄꯗꯣ ꯇꯥꯕ ꯌꯥꯝ ꯅꯨꯡꯉꯥꯏꯇꯕꯅꯦꯕ
ꯎꯝ
ꯁꯨꯔ ꯁꯨꯔꯒ ꯅꯩꯁꯤꯜꯂꯒ ꯀꯣ
ꯎꯝ
ꯍꯟꯖꯤꯟ ꯍꯟꯖꯤꯟ ꯇꯥꯔꯐꯥꯎꯕꯗ ꯀꯔꯤ ꯍꯥꯏꯅꯣ ꯈꯪꯗꯕꯗꯣ ꯑꯁꯦꯡꯕ ꯋꯥꯔ꯭ꯠꯇꯨꯗꯗꯤ ꯑꯥ ꯆꯥꯟꯅꯗꯕꯗꯣ ꯍꯥꯏꯗꯣꯔꯛꯏꯗꯨꯒ ꯑꯗꯣ ꯃꯣꯏꯅ ꯍꯥꯏꯗꯣꯔꯛꯏꯗꯨꯕꯨ ꯗꯤ ꯑꯗꯨꯝ ꯏꯗꯣꯏꯅꯦꯕ ꯈꯪꯕ꯭ꯔꯥ ꯍꯥꯏꯗꯤ ꯁꯦꯝꯗꯣꯛꯄ ꯌꯥꯗꯦꯕ ꯑꯈꯣꯏꯅ ꯍꯧꯖꯤꯛꯀꯤ ꯔꯦꯀꯣꯔꯗꯤꯡꯗ ꯌꯥꯎꯔꯤꯕ ꯋꯥꯔ꯭ꯠꯇꯨꯃꯛ ꯏꯗꯣꯏꯅꯦꯕ ꯁꯣꯏꯅ
ꯎꯝ
ꯉꯡꯉꯛꯑꯁꯨ ꯍꯟꯖꯤꯟ ꯍꯟꯖꯤꯟ ꯉꯥꯡꯉꯛꯑꯁꯨ
ꯎꯝ
ꯑꯗꯨꯅ ꯃꯌꯥꯒ ꯍꯤꯒꯠꯂꯒ ꯑꯃ ꯋꯥꯔꯤ ꯇꯝꯕꯗ ꯌꯥꯝ ꯏꯔꯥꯡ ꯏꯔꯥꯡ ꯍꯥꯏꯗꯤ ꯅꯨꯄꯤ ꯅꯨꯄꯤ ꯋꯥꯔꯤ ꯁꯥꯟꯅꯔꯒꯁꯨ ꯌꯥꯝ ꯍꯔꯥꯎꯖꯕ ꯋꯥ ꯇꯝꯕ ꯃꯇꯝꯗ
ꯎꯝ ꯅꯣꯛꯈꯦꯝ ꯍꯥꯏꯒꯦꯝꯃꯒ
ꯍꯣꯏ ꯍꯣꯏ ꯍꯣꯏ ꯅꯨꯡꯉꯥꯏ ꯑꯗꯨꯗꯣ ꯇ꯭ꯔꯥꯟꯁꯀ꯭ꯔꯥꯏꯞ ꯇꯧꯕꯗ ꯌꯥꯝ ꯅꯨꯡꯉꯥꯏꯇꯕꯅꯦꯕ ꯑꯗꯨꯒ ꯃꯔꯣꯟ ꯃꯔꯤ ꯈꯪꯗꯕꯒꯤ ꯇꯦꯛ ꯇꯧꯐꯝ ꯌꯥꯎꯕꯅꯦꯕ ꯈꯪꯕ꯭ꯔꯥ ꯏꯟꯑꯣꯗꯤꯕꯜꯒꯨꯝꯕ ꯑꯗꯨꯒꯨꯝꯕ ꯌꯥꯎꯕꯅꯦꯕ ꯀꯔꯥꯏꯅꯣꯖꯥꯔꯔꯕꯣ
ꯀꯩꯅꯣꯖꯔ
ꯖꯥꯔ ꯄꯨꯊꯣꯛꯑꯅ ꯄꯥꯈꯣꯟ ꯁꯨꯔꯛꯄ ꯍꯧꯖꯤꯛꯀꯤꯗꯣ ꯈꯪꯕ꯭ꯔꯥ ꯑꯩꯅ ꯀꯩꯅꯣꯅꯦꯕ ꯄꯦꯃꯦꯟꯇ ꯆꯪꯉꯒ ꯄꯦꯃꯦꯟꯇꯣ ꯌꯦꯡꯉ ꯂꯩꯕ ꯑꯗꯨꯗꯨꯒ ꯅꯪꯒꯤ ꯐꯣꯟꯗꯣ ꯂꯥꯛꯑꯒ ꯃꯊꯛꯇ ꯡꯡꯉꯅ ꯆꯠꯂꯝꯃꯒ ꯃꯊꯛꯇ ꯅꯣꯇꯤꯐꯤꯀꯦꯁꯟ ꯊꯣꯛꯄꯗꯨꯗ ꯑꯃ ꯑꯩꯈꯣꯏꯅ ꯊꯕꯛ ꯑꯃ ꯇꯧꯔꯤꯉꯩꯗ ꯀꯣꯜ ꯂꯥꯛꯄꯗ ꯆꯪꯉꯒ ꯑꯣꯛꯄ ꯌꯥꯕꯗꯣ ꯅꯝꯕꯗ ꯁꯨꯡꯆꯪ ꯆꯪꯗꯕꯤꯗ ꯇꯧ ꯂꯩꯔꯤꯕ
ꯑꯣ ꯑ ꯀꯔꯤꯅ ꯃꯁꯤ ꯐꯣꯟ ꯇꯧꯔꯑꯣ ꯈꯔ ꯃ ꯀꯥꯏꯖ ꯀ ꯌꯥ ꯇ
ꯑꯣꯛꯄ ꯌꯥꯗ꯭ꯔꯤꯕ ꯆꯪꯕ ꯌꯥꯗ꯭ꯔꯤꯕ ꯑꯗꯨꯒ ꯑꯩꯅ ꯍꯧꯖꯤꯛꯀꯤ ꯀꯔꯤꯌꯥꯒꯤ ꯐꯣꯟꯗꯨꯗ ꯑꯦꯞꯁꯤꯗ ꯆꯪꯉꯁꯨꯀꯣ ꯊꯣꯛꯂꯛꯇ꯭ꯔꯤꯕ ꯑꯃ ꯀꯣ ꯂꯥꯛꯄꯒꯤꯗꯣ
ꯎꯝ
ꯑꯗꯨꯗꯨꯒꯤꯅꯤꯗ
ꯎꯝ ꯅꯨꯄꯤꯁꯦꯀꯣ ꯑ ꯀꯌꯨꯝ ꯈꯪꯗꯦ ꯍꯣꯏ ꯅꯪ ꯅꯪꯅ ꯍꯥꯏꯈꯤꯕꯒꯤ ꯍꯥꯏꯕꯗꯤ ꯅꯠꯇꯦꯀꯣ ꯑ ꯅꯨꯄꯤꯁꯤꯦ ꯃꯤ ꯈꯔ ꯄꯤꯛꯇꯛ ꯇꯧꯕ ꯃꯤꯁꯤꯅ ꯍꯦꯟꯅ ꯃꯥꯜꯂꯦ ꯃꯈꯣꯟ ꯁꯦꯡꯕꯁꯦ ꯃꯈꯣꯟ ꯌꯥꯝ ꯁꯦꯡꯉꯦ
ꯑꯣ ꯑꯩꯁꯦ ꯃꯈꯣꯟ ꯁꯦꯡꯕ ꯍꯥꯏꯔꯒ ꯑꯃ ꯁꯨꯝ ꯉꯥꯡꯊꯣꯔꯛꯄ ꯋꯥꯔꯗ ꯁꯦꯡꯕ ꯅꯠꯇꯕ ꯁꯨꯝ ꯁꯦꯡ ꯁꯦꯡ ꯂꯥꯎꯕꯗꯨꯔꯔꯕ ꯁꯦꯡ ꯁꯦꯡ ꯁꯦꯡ ꯁꯦꯡ ꯂꯥꯎꯕꯗ
ꯃꯠꯇꯦ ꯑꯠꯇꯦ ꯋꯥ ꯑꯃ ꯍꯥꯏꯕ ꯃꯇꯝꯗ ꯃꯌꯦꯛ ꯁꯦꯡꯅ ꯇꯥꯕꯗꯤ ꯑꯗꯨ ꯑꯣꯏꯌꯦꯕ
ꯅꯪꯗꯤ ꯇꯥꯗꯦ
ꯑꯩꯗꯤ ꯈꯪꯗꯦ ꯈꯅꯥꯎꯁ ꯀꯔꯤꯅꯣꯗꯦ ꯑꯍꯟ ꯃꯥꯟꯕ ꯌꯥꯝꯅ ꯇꯥꯛꯀꯥꯟꯗ
ꯃꯥꯟꯗꯦꯗ ꯑꯍꯟꯗꯤ ꯇꯥꯕꯗ ꯃꯈꯣꯟ ꯁꯦꯡꯗꯕ ꯑꯃ ꯂꯩꯗꯥꯏꯅꯦ
ꯑꯥ
ꯅꯪ ꯍꯥꯏꯠ ꯀꯌꯥꯃꯨꯛ ꯋꯥꯡꯒꯦ
ꯋꯥꯟ ꯁꯤꯛꯁ ꯊ꯭ꯔꯤ ꯋꯥꯟ ꯁꯤꯛꯁ ꯐꯣꯔ ꯑꯗꯨꯃꯥꯏꯉꫭ
ꯁꯤꯛꯁ ꯄꯣꯏꯟ ꯁꯤꯛꯁ ꯍꯥꯏꯔꯣ ꯐꯥꯏꯚ ꯍꯥꯏ ꯀꯩꯅꯣ ꯑꯩ ꯈꯪꯗꯦ ꯅꯪ ꯍꯥꯏꯗꯣ
ꯁꯦꯟꯇꯤꯃꯤꯇꯔ ꯋꯥꯟ ꯄꯣꯏꯟ ꯋꯥꯟ ꯍꯟꯗ꯭ꯔꯦꯠ ꯑꯩ ꯀꯩꯅꯣ ꯑꯃ ꯃꯉꯥ ꯃꯔꯤꯃꯨꯛ ꯋꯥꯡꯒꯅꯤ ꯀꯩꯅꯣꯗꯗꯤ
ꯌꯥꯝ ꯀꯟꯅ ꯋꯥꯡꯕ ꯅꯠꯇꯦ ꯅꯠꯇ꯭ꯔꯣ
ꯑ ꯅꯠꯇꯦ ꯅꯠꯇꯦ
ꯎꯝ ꯅꯨꯄꯥꯗ ꯑꯋꯥꯡꯕꯁꯦ ꯂꯩꯇ꯭ꯔꯕꯅꯤꯗ ꯍꯧꯖꯤꯛꯀꯥꯟꯁꯦ
ꯑ ꯑꯅꯕꯨ ꯑꯗꯣ ꯃꯇꯝ ꯃꯇꯝꯒꯤ ꯀꯩꯅꯣꯒꯤ ꯑꯣꯏꯕꯖꯥꯠꯅꯤꯗ ꯑꯩꯈꯣꯏ ꯅꯍꯍꯣꯏꯒꯤ ꯃꯃꯥꯟꯅꯕ ꯉꯩ ꯑꯗꯩ ꯑꯩꯈꯣꯏꯅꯍ ꯂꯣꯏ ꯋꯥꯡꯉꯦ ꯑꯗꯨꯒ ꯑꯩꯅ ꯑꯩꯈꯣꯏꯒꯤ ꯑꯩꯈꯣꯏꯒꯤ ꯑꯩꯈꯣꯏ ꯃꯇꯝꯒꯤꯅ ꯑꯃꯨꯛ ꯂꯣꯏ ꯅꯦꯝꯃꯦ ꯃꯣꯏ ꯈꯪꯗꯦ ꯑꯗꯣ ꯕꯣꯔꯗꯤꯡꯗꯒꯨꯝꯕ ꯊꯝꯈꯤꯕ ꯑꯉꯥꯡꯒꯤꯗꯤ ꯈꯔꯗꯤ ꯋꯥꯡꯗꯤ ꯋꯥꯡꯒꯜꯂꯦ
ꯎꯝ ꯍꯋꯥꯏ ꯍꯋꯥꯏꯒꯨꯝꯕ ꯌꯥꯝ ꯆꯥꯕꯒꯤ ꯑꯣꯏꯔꯝꯅꯤ
ꯍꯣꯏ ꯃꯗꯤ ꯍ ꯑꯩꯁꯦ ꯄ꯭ꯔꯣꯇꯤꯟ ꯌꯥꯝ ꯌꯥꯎꯕꯅꯤꯅ
ꯑꯩꯅ ꯈꯜꯂꯤꯁꯦ ꯑꯩꯅ ꯈꯜꯂꯤꯁꯦ ꯀꯩꯅꯣ ꯈꯪꯕ꯭ꯔꯥ ꯄꯤꯛꯄ ꯃꯤꯅ ꯋꯥ ꯀꯩꯅꯣ ꯁꯦꯡꯉꯦ ꯍꯥꯏꯕꯩꯗꯨꯗ ꯑꯩꯅ ꯈꯜꯂꯤꯁꯦ ꯀꯩꯅꯣ ꯈꯪꯕ꯭ꯔꯥ ꯈꯣꯟꯁꯦ ꯑꯃ ꯇꯥꯕ ꯁꯦꯡ ꯁꯦꯡ ꯁꯦꯡ ꯂꯥꯎꯔꯒ ꯇꯥꯕꯗ ꯍꯩꯅꯗꯕ ꯑꯃ ꯂꯩꯕꯗꯣ ꯈꯪꯕ꯭ꯔꯥ ꯑꯗꯨꯃꯥꯏꯅ ꯇꯧꯔꯝꯒꯗ꯭ꯔꯥ ꯁꯤꯅꯦ ꯑꯩꯅ ꯈꯜꯂꯛꯏꯁꯦ
ꯑꯗꯨꯁꯨ ꯇꯧꯗ‌ꯦꯕ ꯅꯪ ꯉꯥꯡꯕꯁꯦ ꯌꯥꯝꯅ ꯊꯨꯅ ꯉꯥꯡꯕꯁꯨ ꯅꯠꯇꯦꯕꯀꯣ ꯍꯥꯏꯗꯤ
ꯎꯝ
ꯊꯨꯅ ꯉꯥꯡꯕꯁꯨ ꯅꯠꯇꯦꯕ ꯃꯌꯦꯛ ꯁꯦꯡ ꯁꯦꯡ ꯅꯋꯥ ꯍꯥꯏꯕꯗ ꯄꯦꯟꯅ ꯄꯦꯟꯅ ꯉꯥꯡꯕ ꯄꯦꯟꯅ ꯄꯦꯟꯅ ꯍꯥꯏꯕ ꯑꯃ ꯌꯥꯎꯋꯤ
ꯋꯥꯗꯨ ꯗꯣꯡ ꯗꯣꯡꯕꯨꯗꯤ ꯉꯥꯡꯕꯅꯦ ꯏꯃꯥꯟꯅꯕ ꯅ‌ꯠ ꯅꯠꯇꯕꯒꯤꯕꯨꯗꯤ ꯈꯪꯉꯣꯏꯀꯣ ꯑꯩꯉꯣꯟꯗ ꯃꯤꯅ ꯍꯥꯏꯔꯛꯄ ꯃꯌꯥꯝ ꯍꯥꯏꯔꯒꯗꯤ ꯗꯣꯡ ꯗꯣꯡ ꯉꯥꯡꯕꯅꯦ ꯑꯗꯒꯤꯗꯤ ꯆꯨꯝꯗ꯭ꯔꯤꯡ ꯆꯠꯄ ꯃꯤꯅꯦ ꯆꯨꯝꯗ꯭ꯔꯤꯡ
ꯑꯥ ꯏꯃꯥꯟꯅꯕꯤ ꯑꯃ ꯂꯩꯏꯕ ꯍꯥ
ꯁꯤꯔꯤ ꯁꯤꯔꯤꯗꯤ ꯂꯥꯎꯗ꯭ꯔꯕ ꯍꯥꯏꯐꯦꯠ
ꯁꯤꯔꯤ ꯁꯤꯔꯤ ꯂꯥꯎꯕꯗꯤ ꯑꯩ ꯒꯤꯌꯥꯟ ꯇꯥꯗ‌ꯦ
ꯈꯣꯟꯁꯦ ꯁꯤꯔꯤ ꯁꯤꯔꯤ ꯂꯥꯎꯕꯩ ꯇꯥꯏꯞꯇ ꯇꯧꯕ꯭ꯔꯕꯥ ꯀꯥꯏꯗꯅꯣꯝꯃ
ꯍꯣꯏ ꯍꯣꯏ ꯍꯣꯏ ꯈꫭꯟ ꯁꯤ ꯑꯥ ꯑꯥ ꯑꯥ ꯁꯦꯚ ꯇꯧꯕ ꯑꯃ ꯀꯣ ꯈꯣꯟ
ꯄꯨꯔ ꯃꯥꯠꯇꯕ꯭ꯔꯣ ꯎꯝ
ꯑꯩꯈꯣꯏ ꯏꯃꯥꯟꯅꯕꯤ ꯃꯤ ꯈꯤꯇꯪ ꯄꯤꯛꯇꯛ ꯇꯧꯕ ꯑꯃ ꯂꯩꯌꯦꯕ ꯑꯗꯣ ꯍꯣꯏ ꯄꯤꯛꯑꯒ ꯋꯥ ꯉꯥꯡꯈꯤꯗꯕ ꯀꯥꯡꯒꯨꯁꯤꯗꯤ ꯑꯗꯨꯝ ꯑꯗꯨꯝ ꯑꯗꯨꯝ ꯀꯩ ꯍꯥꯏꯇꯥꯔꯦ ꯉꯥꯡꯈꯤꯗ꯭ꯔꯦꯀꯣ ꯑꯗꯨ ꯈꯤꯇꯪ ꯄꯤꯛꯄꯅ ꯌꯥꯝ ꯄꯤꯛꯄꯗꯤ ꯅꯠꯇꯦ ꯑꯗꯨ ꯃꯥꯅ ꯉꯥꯡꯕꯁꯤꯁꯨ ꯃꯥꯅ ꯉꯥꯡꯕꯁꯤꯅ ꯑꯃꯨꯛ ꯈꯔ ꯈ‌ꯦꯡꯉꯦ
ꯎꯝ
ꯋꯥ ꯉꯥꯡꯕꯁꯤ ꯃꯥꯁꯨ ꯃꯌꯦꯛ ꯁꯦꯡ ꯁꯦꯡꯅ ꯄꯦꯟ ꯄꯦꯟ ꯉꯥꯡꯉꯦ ꯉꯦ ꯑꯗꯨꯒ ꯑꯩꯅ ꯋꯥ ꯉꯥꯡꯕꯁꯨꯨꯡꯅꯪ ꯅꯪꯗꯕꯤꯅꯦ ꯏꯕꯥꯅꯤ ꯋꯥꯔꯤ ꯁꯥꯟꯅꯔꯛꯄꯁꯦ ꯃꯥꯅ ꯍꯦꯛ ꯐꯣꯟ ꯅꯣꯡ ꯐꯥꯏꯗꯣꯛ ꯇꯧꯔꯛꯄꯁꯦ ꯅꯠ
ꯂꯧꯗ ꯎꯝ ꯎꯝ ꯇꯥꯔꯕꯥ
ꯇꯥꯏꯌꯦ
ꯂꯥꯡꯕ꯭ꯔꯥ ꯍꯧꯖꯤꯛꯀꯤꯗꯣ ꯂꯥꯡꯉꯝꯃꯣꯏꯗ
ꯎꯝ ꯈꯤꯇꯪꯗꯤ ꯃꯈꯣꯟ ꯊꯣꯛꯑꯦ ꯑꯗꯨꯅ ꯃꯥꯅ
ꯎꯝ
ꯀꯩꯅꯣ ꯇꯧꯀꯥꯟꯗ ꯑꯥ ꯃꯥꯅ ꯉꯥꯡꯕꯁꯤꯅ ꯑꯃꯨꯛ ꯈꯤꯇꯪ ꯈꯦꯡꯉꯦꯕ
ꯎꯝ
ꯅꯪꯅ ꯉꯥꯡꯕꯗꯨꯅ ꯃꯌꯦꯛꯇꯣ ꯈꯔꯗꯤ ꯁꯦꯡꯗꯤ ꯁꯦꯡꯉꯦ ꯑꯗꯨꯒ ꯃꯥ ꯉꯥꯡꯕꯗꯨꯁꯨ ꯃꯌꯦꯛꯇꯤ ꯁꯦꯡꯉꯦ ꯑꯗꯨꯒ ꯀꯩ ꯍꯥꯏꯇꯥꯔꯦ ꯈꯤꯇꯪ ꯈꯦꯡꯂꯞ ꯇꯧꯕꯗꯣ ꯐꯣꯟ ꯅꯣꯡ ꯐꯥꯏꯗꯣꯛ ꯁꯨꯝ ꯀꯨꯏꯅ ꯋꯥꯔꯤ ꯁꯥꯟꯅꯔꯨꯗꯕꯤꯗ ꯅꯣꯡ ꯐꯥꯏꯗꯣꯛꯀ ꯐꯣꯟ ꯇꯧꯔꯛꯄꯁꯦ
ꯎꯝ
ꯑ ꯅꯣꯡ ꯐꯩꯗꯣꯛꯀꯇꯧ ꯇꯧꯔꯛꯄꯁꯦ ꯑꯩꯅꯕꯨꯗꯤ ꯄꯥꯛ ꯇꯧꯗ꯭ꯔꯦ ꯇꯧꯗ꯭ꯔꯦ ꯍꯥꯏꯗꯤ
ꯁꯨꯃꯥꯏꯅꯅꯦꯕ ꯑꯩ ꯍꯥꯏꯒꯦꯕꯀꯣ ꯅꯪꯅ ꯎꯝ ꯇꯧꯗ꯭ꯔꯦ ꯀꯥ ꯍꯥꯏꯗꯣ ꯇꯧ ꯍꯥꯏꯗꯤ ꯇꯧ ꯑꯗꯨꯁꯨ ꯑꯗꯨꯝ ꯏꯊꯣꯛꯇꯣꯏꯅꯦꯕ ꯃꯣꯏꯅ ꯇ꯭ꯔꯥꯟꯁꯀ꯭ꯔꯥꯏꯞ ꯇꯧꯕ ꯃꯇꯝꯗ
ꯑꯥ
ꯑꯗꯨꯗꯨꯒꯤ ꯉꯥꯡꯈꯤꯕ ꯋꯥꯗꯣ ꯂꯣꯏꯅꯃꯛ ꯎꯪꯒ ꯍꯥꯏꯕ ꯍꯥꯏꯕꯁꯤꯁꯨ ꯇꯧꯗꯣꯏꯕ ꯑꯗꯒꯤꯗꯤ ꯑꯥ ꯎꯝ ꯍꯥꯏꯕꯁꯤꯁꯨ ꯑꯗꯨꯝ ꯇꯧꯗꯣꯏꯕ ꯑꯥꯗꯨꯁꯨ ꯏꯗꯣꯏꯅꯦ ꯑꯗꯨꯒ ꯎꯝꯗꯨꯁꯨ ꯏꯗꯣꯏꯕ ꯑꯗꯨꯅ ꯇ꯭ꯔꯥꯟꯁꯀ꯭ꯔꯥꯏꯞ ꯇꯧꯕꯗ ꯅꯨꯡꯉꯥꯏꯍꯟꯕꯅ ꯐꯠꯇ꯭ꯔꯥ ꯐꯖ ꯐꯖꯅ ꯉꯥꯡꯉꯒ ꯍꯥꯏꯗꯤ ꯑꯩꯈꯣꯏꯅꯒ ꯋꯥ ꯉꯥꯡꯐꯝ ꯈꯪꯗꯕꯒꯤ ꯇꯧ ꯇꯧꯕ ꯀꯥꯏꯅꯒ ꯑꯃ
ꯑꯥ
ꯍꯟꯖꯤꯟ ꯍꯟꯖꯤꯟꯅꯒ ꯉꯥꯡꯉꯒ ꯈꯪꯕ꯭ꯔꯥ ꯑꯩꯅ ꯍꯥꯏꯁꯦ ꯀꯩ ꯍꯥꯏꯗꯣꯏꯅꯣ ꯑꯗꯨꯗꯣ ꯇꯥꯕꯗꯅꯦꯀꯣ ꯏꯕꯗꯁꯨ ꯌꯥꯝ ꯅꯨꯡꯉꯥꯏꯇꯕꯅꯦꯕ ꯑꯗꯨꯒ ꯇꯥꯕꯗꯁꯨ ꯍꯟꯖꯤꯟ ꯍꯟꯖꯤꯟ ꯇꯥꯕꯗ ꯃꯊꯣꯡ ꯃꯔꯝ ꯈꯪꯗꯕ ꯋꯥ꯭ꯔꯠꯁꯨ ꯃꯌꯥꯝ ꯌꯥꯎꯕꯅꯦꯕꯀꯣ ꯑꯗꯨꯅ ꯐꯖ ꯐꯖꯅ ꯉꯥꯡꯕꯅ ꯐꯩꯗꯅ
ꯎꯝ
ꯅꯍꯥꯃꯨꯛ ꯑꯃꯅꯦ ꯈꯪꯕ꯭ꯔꯥ ꯚꯔꯥꯗ ꯂꯩꯔꯤꯉꯩꯗ ꯀꯩꯅꯣ ꯒꯤ ꯑ ꯏꯃꯥꯟꯅꯕ ꯑꯃ ꯏꯃꯥꯟꯅꯕꯁꯦ ꯃꯣꯏꯁꯨ ꯕꯔꯥꯗ ꯂꯩꯕ ꯑꯗꯨꯗꯨꯒ ꯌꯦꯟ ꯊꯣꯡꯕꯁꯦ
ꯑꯥ
ꯑꯩꯉꯣꯟꯗ ꯈꯔ ꯀꯩꯅꯣ ꯇꯧꯕ ꯅꯨꯄꯥꯅꯤ ꯑꯗ ꯏꯃꯥꯟꯅꯕꯤꯗꯨꯒꯗꯤ ꯇꯤꯟꯅꯕ ꯑꯗꯨꯗ ꯏꯟꯁꯥꯡꯁꯦ ꯃꯣꯏꯅ ꯏꯟꯁꯥꯡꯗꯣ ꯂꯩꯔꯒ ꯄꯤꯔꯛꯑꯒꯦ ꯑꯗꯨꯒ ꯊꯣꯡꯉꯒ ꯑꯁ ꯊꯣꯡꯕ ꯆꯥꯖꯕꯁꯦ ꯑꯃ ꯁꯨꯝ ꯏꯔꯥꯡ ꯇꯧꯕꯒꯤ ꯀꯣ ꯁꯨꯝ ꯅꯣꯛꯅꯤꯡꯕꯗꯣ ꯀꯩꯝꯇꯕꯨꯗꯤ ꯈꯟꯗꯔ ꯀꯩꯇ ꯈꯟꯗꯦꯕꯀꯣ ꯏꯃꯥꯟꯅꯕ ꯑꯣꯏꯅ ꯇꯤꯟꯅꯔꯝꯕꯅꯦꯕ ꯍꯥꯟꯅ
ꯎꯝ
ꯑꯗ ꯑꯁ ꯑꯩꯅ ꯊꯣꯡꯕ ꯆꯥꯔꯗꯤ ꯄꯣꯛꯄꯩ ꯃꯍꯩ ꯌꯥꯜꯂꯦ ꯀꯥꯏꯅꯒ ꯍꯥꯏꯕꯒꯨꯝꯕ ꯀꯣ ꯍꯥꯏꯗꯤ ꯅꯣꯛꯅꯤꯡꯕꯗꯣ ꯍꯥꯏꯗꯤ ꯐꯥꯒꯤꯁꯨ ꯑꯣꯏꯕ ꯑꯗꯨꯒ ꯌꯦꯟꯁꯦ ꯊꯣꯡꯉꯁꯦ ꯈꯣꯠꯂꯁꯦꯅ ꯑꯗꯨꯒꯤ ꯅꯨꯃꯤꯠꯇ ꯊꯣꯡꯕ ꯌꯦꯟꯁꯤꯅ ꯊꯤꯜꯂꯛꯑꯝꯃꯦ ꯃꯣꯏꯁꯦ ꯃꯣꯏꯁꯨ ꯕꯔꯥꯗ ꯂꯩꯕꯅꯦꯕ ꯌꯦꯟꯁꯦ ꯂꯩꯔꯒ ꯂꯥꯑꯃꯦ ꯑꯗꯨꯗꯨꯒ ꯎꯝ ꯀꯩꯅꯣ ꯇꯧꯔꯕ ꯈꯥꯡꯉ ꯑꯆꯧꯕꯗꯤ ꯂꯩꯇꯕꯅꯤꯅꯀꯣ ꯅꯦꯅꯦ ꯍꯣꯏꯒꯤ ꯑꯩꯈꯣꯏꯒꯤꯗꯣ ꯁꯣꯔ ꯑꯅꯤꯅꯦꯕ
ꯑꯥ
ꯑꯗꯨꯒꯤ ꯐ꯭ꯂꯣꯔ ꯈ꯭ꯋꯥꯏ ꯃꯇꯣꯟꯗ ꯂꯩꯌꯦꯕ ꯑꯩꯈꯣꯏꯗꯤ ꯑꯗꯨꯗꯨꯒ ꯏꯁꯇ꯭ꯌꯔ ꯀꯥꯈꯠꯄꯒꯤꯗꯨꯗ ꯈꯥꯡ ꯑꯃ ꯍꯦꯛ ꯍꯦꯛ ꯎꯞꯄꯒ ꯂꯩꯕꯅꯦꯕ ꯈꯥꯡꯖꯦ ꯑꯍꯟꯕ ꯈꯥꯡ ꯑꯣꯏꯕꯖꯥꯠꯅꯤ ꯑꯍꯟꯕ ꯈꯥꯡꯁꯦ ꯆꯥꯛ ꯏꯟꯁꯥꯡ ꯏꯟꯖꯥꯡ ꯊꯣꯡꯕ ꯃꯇ ꯇꯝꯗ ꯌꯣꯠꯅꯝ ꯅꯝꯕꯅꯦꯕ ꯃꯅꯝ ꯑꯃ ꯊꯣꯛꯄꯅꯦꯕ ꯑꯃ ꯁꯟꯊꯤꯗꯒ ꯐꯨꯠꯄ ꯑꯃ ꯇꯧꯕꯗꯣ ꯈꯪꯕ꯭ꯔꯥ ꯑꯍꯟꯕ ꯑꯣꯏꯕꯒꯤ ꯑꯗꯨꯗꯣ ꯀꯩꯝ ꯇꯧꯗ꯭ꯔꯤꯕ ꯃꯥꯜꯂꯦꯕꯀꯣ ꯑꯗꯣ ꯑꯩꯈꯣꯏꯁꯦ ꯅꯅꯦꯗ ꯍꯥꯏꯗꯕꯤꯗ ꯑꯩꯈꯣꯏꯗꯤ ꯁ꯭ꯇꯤꯌꯔꯗ ꯁꯨꯝ ꯎꯞꯄꯒ ꯂꯩꯕꯗꯨꯗ ꯑꯥ ꯂꯣꯟꯅ ꯂꯧꯔꯀꯥꯟꯗ ꯊꯣꯡꯉꯕ ꯈꯪꯕ꯭ꯔꯥ
ꯑꯥ
ꯊꯣꯡꯕꯁꯤꯗꯅ ꯀꯃꯥꯏꯅ ꯇꯧꯒꯦ ꯍꯥꯏꯕꯗ ꯉꯁꯥꯏꯒꯤ ꯌꯣꯠ ꯃꯅꯝ ꯑꯃ ꯁꯨꯝ ꯊꯣꯛꯄꯗꯣ ꯍꯩꯅꯗꯗꯅꯦ ꯏꯟꯁꯥꯡ ꯃꯅꯝꯗꯣ ꯇꯥꯅꯕ ꯍꯣꯠꯅꯕꯅꯦ ꯍꯦꯛꯇ ꯃꯁꯥꯂꯥꯁꯦ ꯃꯌꯥꯝ ꯍꯥꯞꯄꯦꯀꯣ
ꯑꯥ
ꯋꯥꯠꯂꯤꯕ꯭ꯔꯥ ꯋꯥꯠꯂꯤꯕ꯭ꯔꯥ ꯀꯩꯅꯣꯝ ꯇꯧꯋꯦ ꯀꯩꯅꯣꯝ ꯇꯧꯋꯦꯅ ꯃꯌꯥꯝ ꯍꯥꯞꯆꯤꯜꯂꯦ ꯑꯗꯨꯗꯨꯒꯗꯤ ꯑ ꯄꯤꯒ꯭ꯔꯦ ꯃꯣꯏꯗꯤ ꯀꯩꯅꯣ ꯍꯥꯞꯅꯕ ꯑꯃꯗ ꯍꯥꯞꯄꯒ ꯄꯤꯒ꯭ꯔꯦꯕ ꯀꯣ ꯑꯗꯨꯒ ꯃꯁꯂꯥ ꯌꯥꯝ ꯌꯥꯝꯃꯦꯅ ꯍꯥꯏꯔꯛꯑꯦ ꯑꯗꯨꯏꯁꯨ ꯑꯗꯨꯝ ꯍꯥꯎꯋ ꯀꯥꯏꯅ ꯍꯥꯏꯔꯤꯛꯑꯦꯕꯀꯣ ꯑꯗꯩꯗꯤ ꯃꯁꯂꯥ ꯌꯥꯝ ꯁꯤꯖꯤꯟꯅꯔꯒ ꯍꯩꯇꯕꯤꯗ ꯄꯪꯁꯣꯡ ꯊꯣꯡꯕ ꯃꯥꯜꯂꯝꯒꯗ꯭ꯔꯥ ꯀꯥꯏꯅ ꯈꯜꯂꯦꯕꯀꯣ ꯑꯗꯨꯕꯨꯗꯤ ꯀꯩꯁꯨꯝ ꯈꯟꯗꯦꯗ
ꯑꯥ
ꯔꯦꯟꯇ ꯂꯩꯕꯗꯒꯤꯀꯣ ꯑꯌꯥꯝꯕ ꯁꯨꯝ ꯑꯩꯅ ꯏꯇꯣꯝꯗ ꯆꯥꯔꯛꯄ ꯏꯟꯁꯥꯡꯁꯦ ꯏꯇꯣꯝꯗ ꯆꯥꯕꯁꯦ ꯐꯔꯛ ꯇꯥꯏꯌꯦꯕ ꯃꯌꯥꯝ ꯊꯣꯡꯕꯁꯨ ꯌꯥꯗꯕ ꯃꯊꯦꯜ ꯃꯌꯥꯝ ꯂꯣꯡꯕꯁꯨ ꯌꯥꯗꯕ
ꯑ
ꯀꯥꯡꯍꯧꯒ ꯉꯧꯔꯒ ꯀꯣꯕꯤ ꯁꯥꯥꯛꯀ ꯇꯧꯔꯒ ꯆꯥꯕ ꯑꯗꯒꯤꯗꯤ ꯃꯪꯒꯟꯒ ꯇꯥꯎꯔꯒ ꯆꯥꯕ ꯆꯝꯊꯣꯡꯒꯁꯦ ꯑꯗꯨꯝ ꯅꯤꯡꯊꯝ ꯊꯥꯗꯤ ꯑꯌꯨꯛ ꯅꯨꯡꯗꯥꯡ ꯑꯗꯨꯝ ꯆꯥꯔꯦ ꯑꯗꯒꯤꯗꯤ ꯍꯋꯥꯏ ꯊꯣꯡꯕꯒꯨꯝꯕ ꯑꯗꯒꯤꯗꯤ ꯉꯥ ꯀꯧꯇꯥꯥꯛ ꯊꯣꯡꯕꯒꯨꯝꯕ
ꯎꯝ
ꯑꯗꯒꯤꯗꯤ ꯑꯗꯨꯃꯥꯏꯅ ꯏꯁꯤꯡꯁꯤꯁꯨ ꯖꯥꯔꯁꯦ ꯏꯇꯣꯝꯇ ꯊꯥꯡꯒꯠꯄ ꯉꯝꯃꯣꯏꯗ꯭ꯔꯤꯅꯦꯕꯀꯣ
ꯑꯩꯁ
ꯑꯗꯨꯗꯨꯒꯁ ꯏꯃꯥꯟꯅꯕꯤ ꯂꯩꯌꯦ ꯗꯤ ꯑꯦꯝꯗ ꯇꯝꯕ ꯏꯃꯥꯟꯅꯕꯤ ꯃꯣꯏ ꯑꯅꯤ ꯀꯧꯔꯒ ꯏꯃꯥꯟꯅꯕꯤ ꯑꯃꯗꯤ ꯃꯁꯥ ꯐꯕꯅꯤꯅ ꯃꯇꯣꯝꯇ ꯊꯥꯡꯒꯠꯄ ꯉꯝꯃꯦꯕ
ꯑ
ꯑꯩꯈꯣꯏꯅꯕꯨ ꯉꯝꯗꯕ ꯋꯥꯅꯦ ꯑꯗꯨꯒ ꯃꯣꯏꯗꯁꯨ ꯆꯠꯂꯒ ꯉꯥꯏꯍꯥꯛ ꯂꯩꯊꯣꯛꯏ ꯑꯩꯈꯣꯏꯗꯁꯨ ꯑꯗꯨꯝ ꯂꯩꯔꯛꯇꯣ ꯁꯝꯅꯔꯒ ꯐꯥꯎꯅꯕ ꯌꯥꯔꯦꯕꯀꯣ ꯑꯗꯨꯝ
ꯑ
ꯑꯗꯨꯒ ꯆꯠꯂꯒꯁꯨ ꯂꯩꯊꯣꯛꯏ ꯑꯩꯀꯣꯏꯗꯁꯨ ꯂꯥꯛꯏ ꯑꯗꯒꯤꯗꯤ ꯆꯥꯛꯀꯨꯝꯕꯒꯗꯤ ꯆꯥꯅꯍꯧꯗꯕ ꯃꯥꯜꯂꯦ
ꯑꯥ
ꯈꯪꯗꯗ ꯑꯗꯨ ꯑꯗꯨꯗ ꯂꯩꯔꯤꯉꯩꯗꯅꯦ ꯑꯩꯈꯣꯏ ꯕꯥ ꯂꯩꯇ꯭ꯔꯤꯖ ꯀꯣꯏꯕꯥ ꯂꯥꯛꯑꯝꯃꯦ ꯑꯗꯨꯒ ꯑꯗꯨꯝ ꯆꯥꯎꯐꯥꯎꯕꯗ ꯑꯩꯗꯤ ꯁꯣꯔꯣꯛꯀꯨꯝꯕ ꯂꯥꯟꯕꯁꯦ ꯕꯕꯥꯒ ꯈꯨꯠ ꯑꯗꯨꯝ ꯁꯝꯅꯩꯌꯦꯕ ꯑꯗꯨꯒ ꯑꯗꯨ ꯂꯩꯇꯕꯗꯗꯒꯤ ꯑꯃꯨꯛ ꯉꯁꯥꯏꯒꯤ ꯈꯥꯡ ꯍꯨꯔꯥꯜꯂꯒ ꯏꯟꯁꯥꯡ ꯊꯣꯡ ꯍꯣꯔꯦꯟꯗꯣ ꯑꯗꯨꯗ ꯆꯠꯅꯤ